ꯏꯊꯟꯗꯉꯥꯏꯅꯦꯒ ꯑꯦ
ꯑꯁꯤ ꯀ ꯑ ꯇ ꯁꯥꯗꯗꯣ ꯏꯦ ꯑꯁꯤꯁꯤ ꯀꯗꯁ ꯑꯅꯤ ꯑꯣꯏꯅ ꯂꯣꯏꯁꯤꯟꯈ꯭ꯔꯁꯦ ꯑꯗꯨꯝ ꯁꯪꯕ ꯅꯠꯇ꯭ꯔꯣ
ꯀꯩꯕ
ꯊꯕꯛ ꯁꯪꯕ ꯅꯠꯇ꯭ꯔꯣ ꯎꯝ ꯍꯌꯦꯡꯁꯨ ꯁꯪꯉꯗꯤ ꯑꯗꯨꯝ ꯇꯧꯔꯛ ꯑꯥ ꯐꯥꯎꯔꯛꯑꯣꯀꯣ
ꯍꯣꯏ ꯍꯣꯏ ꯇꯧꯔꯛꯀꯦ ꯍꯣꯏ ꯍꯥꯏꯔꯛꯀꯦ
ꯑ
ꯏꯁꯤꯡꯒꯤ ꯃꯇꯥꯡꯗ ꯍꯥꯏꯕ ꯍꯥꯏꯔꯂꯦꯕ ꯅꯠꯇ꯭ꯔꯣ ꯍꯧꯖꯤꯛꯇꯣ
ꯑꯣ
ꯑꯗꯨꯗꯣ ꯂꯥꯛꯑꯁꯨ ꯄꯨꯡ ꯑꯣ ꯑꯩꯈꯣꯏꯗ ꯂꯥꯛꯑꯁꯨ ꯄꯨꯡ ꯑꯃ ꯑꯃꯈꯛꯇ ꯂꯥꯛꯄꯒꯤꯀꯣ ꯑꯗꯨꯒꯤ ꯇꯤ ꯂꯥꯞꯇ ꯑꯗꯨꯝ ꯅꯣꯡꯃꯗ ꯑꯗꯨꯝ ꯂꯣꯏꯁꯜꯂꯦꯕ ꯑꯗꯨꯗ ꯅꯨꯃꯤꯠ ꯑꯅꯤꯒꯨꯝꯕ ꯂꯥꯛꯇꯕꯁꯤꯗꯤ ꯑꯦꯁ
ꯍꯣꯏ ꯋꯥꯔꯅꯦ
ꯃꯄꯥꯟ ꯆꯠꯂꯒ ꯅꯞ ꯅꯞ ꯂꯥꯑꯕꯗ ꯏꯔꯨꯗꯦꯗ ꯇꯨꯝꯃꯒ ꯍꯧꯒꯠꯂꯒ ꯑꯃꯨꯛ ꯆꯟꯅꯤ ꯑꯁ
ꯍꯣꯏ ꯃꯤ ꯌꯥꯝꯃꯗꯤ ꯂꯤꯁꯤꯡꯁꯨ ꯑꯃꯨꯒ ꯀꯩꯅꯣ ꯇꯧꯕꯅꯦ
ꯑꯗꯨꯅꯦ ꯀꯝ ꯀꯥꯟꯗ ꯅꯪ ꯀꯩꯅꯣꯠ ꯆꯤꯡꯗ ꯆꯠꯂꯣꯏꯗ꯭ꯔꯣ ꯍꯧꯖꯤꯛꯀꯥꯟ
ꯍꯣꯏ ꯍꯧꯖꯤꯛꯀꯥꯟꯗꯤ ꯆꯠꯀꯗꯧ ꯃꯥꯟꯗꯦ ꯀꯣꯂꯦꯖꯀꯤ ꯊꯕꯛꯁꯨ ꯂꯩ ꯑꯗꯨꯒꯤ
ꯑꯣ ꯈ꯭ꯔꯤꯁꯃꯥꯁ ꯃꯇꯝꯒꯨꯝꯕꯗꯤ ꯆꯠꯀꯗ꯭ꯔꯥ
ꯍꯣꯏ ꯆꯠꯀꯅꯤ
ꯎꯝ ꯅꯨꯡꯉꯥꯏꯔꯝꯒꯅꯤꯀꯣ ꯅꯣꯏ ꯃꯤ ꯌꯥꯝꯕ꯭ꯔꯥ ꯈ꯭ꯔꯤꯁꯃꯥꯁꯀꯨꯝꯕꯗ
ꯍꯣꯏ ꯈ꯭ꯔꯤꯁꯃꯥꯁꯀꯨꯝꯕꯗꯤ ꯃꯤ ꯌꯥꯝꯃꯤ ꯑꯃꯨꯛꯀ ꯃꯤ ꯄꯂꯃꯨ ꯀ ꯂꯥꯛꯀꯒꯦ ꯄꯥꯎ
ꯑꯆꯥꯥ ꯅꯨꯡ ꯋꯥꯥꯏꯔꯝꯅꯤꯀꯣ ꯑꯗꯨꯗꯤ
ꯍꯣꯏ
ꯑꯩꯈꯣꯏꯒꯤꯗꯤ ꯑꯩꯈꯣꯏꯒꯤ ꯈꯨꯟꯗꯣ
ꯑꯥ
ꯑꯗꯨꯗꯗꯤ ꯈ꯭ꯔꯤꯁꯃꯥꯁꯀꯨꯝꯕꯁꯨ ꯇꯧꯕ ꯅꯨꯡꯉꯥꯏꯇ꯭ꯔꯦꯗ ꯍꯧꯖꯤꯛꯀꯥꯟꯗꯤ
ꯑꯥ ꯅꯍꯥꯟꯒꯨꯝꯅꯗꯤ ꯇꯧꯗ꯭ꯔꯦꯗ ꯑꯉꯥꯡ ꯑꯉꯥꯡ ꯑꯉꯥꯡꯗꯤ ꯑꯣꯏꯔꯤ ꯗꯨ ꯑꯣꯏꯔꯁꯨ ꯀꯣ
ꯑꯧ ꯑꯧ
ꯑꯉꯥꯡ ꯑꯣꯏꯔꯤ ꯃꯇꯝꯗꯤ ꯅꯨꯡꯉꯥꯏꯕꯅꯤ ꯈ꯭ꯔꯤꯁꯃꯥꯁ ꯀ ꯉꯥꯏꯅꯗꯤ ꯋꯥꯅꯤ ꯑꯗꯨ ꯀꯦ ꯑꯁ ꯍꯃꯣꯏ ꯐꯥꯎ ꯇꯣꯅꯤ ꯅꯤꯡ ꯂꯩꯦꯗ
ꯑꯗꯨꯅꯦ
ꯁꯤ
ꯀꯩꯀꯩ ꯍꯩ ꯆꯥꯟꯅꯔꯤꯒꯦ ꯍꯧꯖꯤꯛꯀꯥꯟ ꯅꯣꯏꯅ
ꯑꯣ ꯍꯩꯁꯦ ꯅꯥꯁꯄꯇꯤꯒꯨꯝꯕ ꯑꯗꯨꯒ ꯀꯩ ꯀꯩꯅꯣ ꯑꯁ
ꯍꯥꯏꯔꯒ ꯅꯣꯏꯗ ꯅꯥꯁꯄꯥꯇꯤ ꯀꯦꯖꯤꯗꯤ ꯀꯌꯥ ꯑꯣꯏꯕ꯭ꯔꯥ
ꯈꯪꯗꯦ ꯅꯥꯁꯄꯇꯤꯗꯤ ꯈꯣꯏꯗꯤ ꯂꯩꯔꯒ ꯆꯥꯕ ꯆꯥꯗꯤ ꯆꯥꯗꯦ
ꯑꯣ ꯑꯁ ꯅꯥꯁꯄꯇꯤ ꯍꯥꯏꯔꯒ ꯉꯔꯥꯡ ꯑꯩ ꯅꯥꯁꯄꯇꯤ ꯂꯧꯕꯗꯣ ꯑꯁꯤꯗꯗꯤ ꯀꯦꯖꯤꯗ ꯑꯩꯠꯇꯤ ꯑꯣꯏꯌꯦ
ꯑꯣ ꯑꯗꯨꯗꯤ ꯌꯥꯝ ꯇꯥꯡꯉꯦꯅ ꯐꯩꯗꯤ
ꯃꯁꯛ ꯌꯥꯝ ꯐꯖꯕꯀꯣ ꯌꯥꯝ ꯍꯥꯎꯗꯧ ꯃꯥꯟꯕ ꯑꯗꯨꯒꯤ ꯂꯧꯔꯒ ꯑꯩꯠꯇꯤ ꯑꯣꯏꯔꯝꯃꯦ
ꯑꯣ ꯃꯦꯡꯒꯣꯒꯨꯝꯁꯨ ꯌꯥꯝ ꯊꯣꯛ ꯑꯦ ꯍꯧꯖꯤꯛ ꯀꯥꯟꯗꯤ ꯁꯤꯖꯟꯗꯤ ꯂꯣꯏ ꯂꯣꯏꯒꯗꯧꯔꯦ ꯃꯦꯡꯒꯣꯁꯦ
ꯀꯌꯥ ꯀꯌꯥ ꯑꯣꯏꯒꯦ ꯑꯗꯨꯗꯤ ꯍꯩꯅꯧꯗꯤ
ꯍꯣꯏ ꯑꯈꯣꯏꯗꯤ ꯑꯗꯨꯝ ꯐ꯭ꯔꯤꯗ ꯌꯥꯝ ꯌꯥꯝ ꯐꯪꯉꯦ ꯑꯗꯨꯒꯤ ꯂꯩꯔ ꯆꯥꯗꯦ ꯌꯨꯝꯗꯁꯨ ꯄꯥꯜ ꯂꯦ ꯑꯗꯨꯒꯤꯀꯣ
ꯑꯣ ꯑꯁ ꯑꯆꯥꯔ ꯇꯧꯁꯜꯂꯒ ꯆꯥꯋꯣ ꯑꯗꯨꯗꯤ
ꯁꯦꯝꯒꯦ ꯇꯧꯔꯒ ꯀꯨꯏꯅ ꯑꯃꯨꯛꯀ ꯑꯥ ꯀꯛꯂꯒ ꯊꯝꯃꯒꯀꯣ ꯗꯥꯏꯅ ꯂꯣꯏꯅ ꯄꯨꯝꯈ꯭ꯔꯕꯗꯨꯒꯤ ꯂꯣꯏ ꯍꯨꯟꯇꯣꯛꯈ꯭ꯔꯦ ꯌꯥꯝ ꯀꯛ ꯄꯤꯕꯅꯦꯕ ꯌꯥꯝ ꯄꯥꯝꯔꯒꯅꯦ
ꯑꯩ ꯀꯛꯄ ꯂꯣꯏꯔꯒ ꯄꯨꯡꯈ꯭ꯔꯕꯨꯗꯤ ꯄꯥꯝꯃꯨꯌꯦ ꯀꯩꯅꯣ
ꯑꯗꯨꯒ ꯂꯣꯏ ꯍꯟꯗꯣꯛꯈ꯭ꯔꯦ
ꯑꯣ ꯥꯍꯥꯟ ꯍꯥꯟꯅꯗꯤ ꯑꯈꯣꯏ ꯌꯨꯝꯗꯁꯨ ꯃꯦꯡꯒꯣ ꯌꯥꯝ ꯄꯥꯝꯕꯅꯦ ꯑꯗꯨꯗꯣ ꯑꯆꯥꯔ ꯍꯦꯛ ꯍꯦꯛ ꯇꯧꯕꯤꯕꯅꯦ ꯑꯦꯁ
ꯎꯝ
ꯅꯣꯡꯃꯗ ꯕꯣꯇꯜ ꯑꯃ ꯕꯣꯇꯜ ꯑꯃ ꯂꯣꯏꯁꯤ ꯕ ꯃꯇꯝꯁꯨ ꯂꯩꯕꯅꯦ ꯍꯦ ꯑꯌꯥ
ꯑꯩ ꯄꯥꯝꯕꯗꯤ ꯗꯨꯃꯥꯏꯟ ꯇꯧꯕꯅꯤ ꯑꯩ ꯄꯥꯛ ꯌꯥꯝ ꯄꯥꯝꯗꯦꯗ ꯅꯪꯗꯤ ꯌꯥꯝ ꯄꯥꯝꯕ ꯃꯥꯜꯂꯦꯀꯣ
ꯍꯣꯏ ꯌꯥꯝ ꯄꯥꯝꯃꯦꯅꯦ ꯑꯩꯗꯤ ꯑꯁ ꯍꯩ ꯍꯥꯏꯔꯗꯤ ꯁꯤꯕꯤꯔꯁꯨ ꯌꯥꯏꯗ
ꯑꯥ ꯑꯗꯣ ꯍꯩꯒꯤ ꯃꯔꯛꯇꯒꯤ ꯑꯥ ꯀꯔꯝꯕ ꯈ꯭ꯋꯥꯏꯗꯒꯤ ꯄꯥꯝꯕ꯭ꯔꯥ ꯑꯁꯤꯟꯕ ꯄꯥꯝꯕ꯭ꯔꯥ ꯊꯨꯃꯕ ꯄꯥꯝꯗꯔ꯭ꯦ
ꯑꯁꯤꯟ ꯑꯁꯤꯟꯕꯁꯨ ꯄꯥꯝꯃꯦ ꯊꯨꯝꯕꯁꯨ ꯄꯥꯝꯃꯦ ꯑ ꯂꯣꯏ ꯄꯥꯝꯃꯤꯅ ꯑꯩꯒꯤꯗꯃꯛꯇꯤ ꯑꯈꯥꯕꯁꯨ ꯄꯥꯝꯃꯦ ꯂꯣꯏ ꯄꯥꯝꯅ ꯀꯩ ꯍꯥꯏꯔꯒ ꯃꯃꯤꯡ ꯃꯃꯤꯡꯗꯨ ꯀꯩ ꯍꯥꯏꯕ꯭ꯔꯥ ꯃꯆꯥ ꯃꯆꯥ ꯑꯣꯏꯔꯒ ꯉꯥꯡ ꯉꯥꯛ ꯁꯛ ꯉꯥꯡꯉꯒ ꯀꯩꯅꯣ ꯇꯧꯕꯗꯣ ꯃꯃꯤꯡꯗꯣ ꯀꯩ ꯍꯥꯏꯕ꯭ꯔ ꯑꯗꯨꯗꯣ ꯈꯪꯕ꯭ꯔꯥ
ꯈꯪꯗꯦ ꯀꯔꯝꯕꯅꯣ
ꯎꯃ ꯃꯥꯒꯤ ꯎ ꯄꯥꯝꯕꯤꯗꯣ ꯌꯥꯝ ꯋꯥꯡꯕꯅꯦ ꯑꯗꯨꯒ ꯃꯥꯒꯤ ꯍꯩꯗꯣ ꯃꯆꯥ ꯃꯆꯥ ꯑꯣꯏꯕꯅꯦ ꯑꯗꯨꯒ ꯉꯥꯛ ꯁꯛ ꯉꯥꯡꯕꯅꯦ
ꯍꯤꯟꯕ꯭ꯔꯥ ꯈꯔ ꯁꯤꯟꯇꯛ ꯇꯧꯔꯒ ꯊꯨꯝꯁꯨ ꯊꯨꯝꯕ ꯀꯣ ꯑꯗꯨꯒ ꯑꯥ ꯀꯩꯅꯣ
ꯃꯅꯨꯡꯗ ꯃꯔꯨ ꯂꯩꯕꯗꯣ
ꯍꯣꯏ ꯍꯣꯏ ꯍꯣꯏ ꯃꯦꯠꯂꯒꯁꯨ ꯍꯦꯛꯇ ꯆꯥꯕꯗꯣ ꯑꯗꯨꯗꯣ ꯆꯥꯅꯤꯡꯉꯦꯗ ꯆꯥꯕ ꯐꯪꯗꯕ ꯀꯨꯏꯔꯦ
ꯎꯝꯃꯗꯤ ꯀꯩꯅꯣ ꯀꯂꯔ ꯆꯦꯟꯖ ꯇꯧꯒꯗꯣꯏꯔꯥ
ꯀꯂꯔ ꯇꯧꯗꯦ
ꯑꯣ ꯈꯪꯗꯦꯀꯣ
ꯀꯂꯔ ꯆꯦꯟꯖ ꯇꯧꯕꯗꯨꯗꯤ ꯃꯔꯨꯗꯣ ꯀꯩꯅꯣ ꯇꯧꯕ ꯅꯠꯇ꯭ꯔꯣ ꯔꯥꯎꯟ ꯔꯥꯎꯟ ꯑꯣꯏꯕ ꯅꯠꯇ꯭ꯔꯣ ꯃꯔꯨꯗꯣ
ꯍꯣꯏ ꯔꯥꯎꯟ ꯑꯣꯏꯌꯦ
ꯑꯣ ꯑꯗꯨꯁꯨ ꯍꯥꯎꯋꯦꯀꯣ
ꯍꯣꯏ ꯍꯥꯎꯋꯦ ꯍꯧꯖꯤꯛꯀꯥꯟ ꯊꯣꯛꯑꯦ ꯑꯗꯨꯁꯨ
ꯖꯃꯨꯟ ꯖꯃꯨꯟ ꯅꯠꯇ꯭ꯔꯣ ꯑꯗꯨꯗꯣ
ꯈꯪꯗꯦꯀꯣ ꯑꯩꯗꯤ ꯃꯃꯤꯡ ꯈꯪꯗꯦ
ꯑꯣ ꯑꯁ ꯍꯩ ꯍꯥꯏꯔꯒ ꯅꯣꯕꯥꯞꯁꯨ ꯆꯥꯅꯤꯡꯉꯥꯏꯗ
ꯍꯣꯏ ꯅꯕꯥꯞ ꯁꯨꯝ ꯃꯦꯠꯂꯗꯤ ꯍꯥꯎꯒꯅꯤ ꯍꯤꯡ ꯒꯨꯝꯕ ꯍꯥꯞꯔꯒ ꯀꯣ ꯍꯤꯡꯗꯣ
ꯑꯁ ꯑꯩꯗꯃꯛꯇꯤ ꯃꯀꯨ ꯈꯣꯛꯇꯕꯤꯗ ꯃꯌꯥꯏꯖꯤ ꯀꯛꯊꯔꯒ ꯁ꯭ꯄꯨꯟ ꯑꯃ ꯄꯥꯏꯔꯒ ꯆꯥꯕꯗꯣ ꯑꯗꯨꯅ ꯈ꯭ꯋꯥꯏꯗꯩ ꯍꯥꯎꯋꯦ
ꯑꯩꯗꯤ ꯃꯦꯠꯄ ꯑꯣꯏꯅ ꯄꯥꯝꯃꯦ
ꯎꯝ
ꯀꯩ ꯍꯧꯖꯤꯛꯀꯥꯟ ꯐꯤꯂꯤꯝ ꯑꯃ ꯊꯣꯛꯄꯅꯤꯅꯦ ꯗ ꯃꯃꯤ ꯍꯥꯏꯕꯗꯨ ꯌꯦꯡꯕ꯭ꯔꯥ ꯍꯣꯔꯔꯒꯤ
ꯎꯝ ꯌꯦꯡꯗꯦ ꯑꯩ ꯑꯩ ꯄꯥꯛ ꯌꯦꯡꯗꯦꯗ ꯃꯨꯕꯤꯒꯨꯝꯁꯨ ꯀꯩꯅꯣ ꯎꯝ ꯃꯔꯨꯞꯒꯩ ꯃꯔꯨꯞꯀ ꯌꯦꯡꯉ ꯗꯤ ꯅꯨꯡꯉꯥꯏꯑꯕ ꯅꯠꯇꯔ꯭ꯗꯤ ꯌꯦꯡꯅꯤꯡꯗꯦꯕ ꯑꯗꯨꯒꯤ
ꯍꯣꯏ ꯑꯗꯨꯕꯨꯗꯤ ꯑꯣꯏꯌꯦ ꯍꯣꯏ
ꯎꯝ
ꯃꯃꯤ ꯍꯥꯏꯅ ꯗ ꯃꯃꯤ ꯍꯥꯏꯅ ꯑꯃ ꯊꯣꯛꯄꯅꯦ ꯍꯣꯔꯔꯒꯤ ꯑꯥ ꯑꯗꯨꯗꯣ ꯌꯦꯡꯉꯣ ꯌꯥꯝ ꯐꯖꯩꯌꯦ ꯗ꯭ꯔꯃꯥꯒꯨꯝꯕꯗꯤ ꯌꯦꯡꯗꯕ ꯑꯗꯨꯗꯤ
ꯍꯣꯔꯔꯗꯤ ꯏꯊꯟꯗ ꯑꯃꯨꯛꯀ ꯌꯦꯡꯅꯤꯡꯉꯥꯏꯁꯨ ꯇꯜꯂꯦꯗ
ꯑꯩꯁ ꯀꯤ ꯍꯥꯏꯕꯗꯤ ꯌꯥꯝ ꯀꯤꯕꯗꯤ ꯌꯥꯎꯗꯕꯅꯦ ꯑꯗꯨ ꯑꯣꯏꯔꯁꯨ ꯐꯖꯕꯗꯣ
ꯎꯝ ꯎꯝ ꯌꯦꯡꯕꯔ ꯅꯪ
ꯁꯤꯔꯤꯌꯦꯜꯔꯣ
ꯑꯥ
ꯍꯁꯤꯔꯣꯗꯤ ꯌꯦꯡꯗꯦꯗ
ꯎꯝ ꯌꯦꯡꯅꯦꯦꯗ ꯃꯔꯨꯞꯀ ꯂꯩꯔꯗꯤꯩ ꯑꯃꯨꯛꯀ ꯌꯦꯡꯕ ꯌꯥꯏꯗ ꯑꯗꯨꯝ ꯇꯕ ꯌꯦꯒ ꯏꯟꯇꯔꯦꯁ ꯑꯣꯏꯒ
ꯑꯁ ꯑꯩꯗꯤ ꯁꯤꯦꯔꯤꯜꯗꯣ ꯌꯦꯡꯕ ꯍꯩꯇꯦꯗ
ꯅ ꯆ꯭ꯔꯗꯤꯂꯦ ꯍꯥꯏꯗꯤ ꯁꯤꯔꯦ ꯑꯣꯗꯁꯤꯅ ꯑꯗꯣ ꯑꯗꯨꯨꯝ ꯌꯦꯡꯔ ꯂꯩꯕꯗ ꯉꯥꯏꯕꯗ ꯋꯥꯏꯦ ꯑꯗꯨꯒ ꯃꯊꯟ ꯃꯊꯟꯇ ꯑꯃꯨꯛꯀ ꯌꯦꯡꯕꯗꯨꯅ ꯉꯇꯒꯤ
ꯑꯣ
ꯁꯦꯔꯦꯜꯗꯤ ꯇꯜꯂꯦ ꯑꯩꯒꯤ ꯏꯗ ꯌꯥꯎꯗꯦ
ꯑꯩꯁꯨ ꯏꯟꯇꯔꯦꯁ ꯌꯥꯝ
ꯑꯗꯨꯗꯤ ꯗ꯭ꯔꯃꯥꯒꯨꯝꯕꯁꯨ ꯁꯨꯌꯦꯡ ꯌꯦꯡꯗꯦ ꯅ
ꯌꯦꯡꯗꯤ ꯌꯦꯡꯉꯦ ꯑꯗꯨ ꯁꯣꯔꯠ ꯗ꯭ꯔꯃꯥꯒꯨꯝꯕꯀꯣ ꯑꯗꯨꯒꯨꯝꯕ ꯌꯦꯡꯉꯦ
ꯑꯆꯥ
ꯑꯗꯨꯗꯤ ꯅꯪ ꯂꯥꯁ ꯂꯥꯁ ꯁꯤꯖꯟꯒꯤ ꯇꯥꯏꯗꯜ ꯋꯦꯞꯇꯣ ꯑꯗꯨ ꯁꯥꯟꯅꯕ꯭ꯔꯥ
ꯎꯝ ꯑꯣ ꯑꯣ ꯁꯅꯥꯥꯏꯦ
ꯑꯗꯨꯗꯣ ꯀꯌꯥꯝꯐꯥꯎ ꯁꯥꯟꯅꯕ ꯉꯝꯒꯦꯅ
ꯑ꯫ ꯀꯩꯅꯣ ꯂꯦꯖꯦꯟꯁꯤ ꯂꯣꯗ ꯈꯣꯏꯗ ꯂꯣꯏ ꯑꯟꯂꯣꯛ ꯇꯧꯋꯦ ꯃꯉꯥ ꯂꯩꯕꯗꯀꯣ꯫
ꯑ ꯂꯣꯏꯕ ꯐꯥꯎ ꯁꯥꯟꯅꯕ ꯉꯝꯕ꯭ꯔꯥ꯫
ꯍꯣꯏ ꯂꯣꯏ ꯐꯥꯎꯗꯤꯁꯨ ꯁꯥꯅꯥꯏ꯫
ꯂꯣꯏꯕꯗ ꯀꯃꯥꯏꯅ ꯇꯧꯒꯦ ꯑꯩꯗꯤ ꯈꯪꯗꯦꯗ ꯁꯅꯥꯕꯨ ꯁꯨꯡꯉꯝ ꯉꯝꯗꯦ ꯑꯩꯗꯤ ꯀꯩꯅꯣ ꯍꯥꯥꯔꯠ ꯑꯃꯗꯣ꯫
ꯎꯝ ꯅꯣꯏ ꯑꯟꯂꯣꯛ ꯇꯧꯋꯦ ꯑꯗꯨ꯫
ꯎ ꯀꯩ ꯂꯥꯁꯇꯣ ꯀꯔꯝꯕ ꯐꯔꯁꯥ ꯐꯔꯁꯥꯒꯤ ꯃꯇꯨꯡꯗ ꯀꯅꯥ ꯂꯥꯛꯄ꯭ꯔꯥ
ꯍꯥ
ꯀꯩꯅꯣꯈꯣꯏꯗꯣ ꯐꯔꯁꯥꯒꯤ ꯃꯇꯨꯡꯗ ꯀꯅꯥ ꯂꯥꯛꯄ꯭ꯔꯥ ꯑꯩꯗꯤ ꯐꯔꯁꯥ ꯐꯥꯎꯕꯛꯇꯒꯨꯝ ꯇꯧꯋꯤꯗꯣ
ꯁꯅꯕꯗꯣ꯫
ꯁꯀꯤꯟꯒꯤꯔꯣ ꯅꯪ ꯍꯥꯏꯁꯦ꯫
ꯅꯠꯇꯦ ꯅꯪꯅ ꯇꯥꯏꯔꯣꯒ ꯁꯅꯕꯗꯣ꯫
ꯑꯣ꯫
ꯑꯗꯨꯗ ꯂꯣꯔꯠ ꯃꯌꯥꯝ ꯂꯥꯛꯑꯦꯗꯅ꯫
ꯂꯣꯏ ꯍꯥꯏꯗꯤ ꯀꯩꯅꯣ ꯎꯝ꯫ ꯐꯤꯁꯤꯡꯗꯣ ꯂꯦꯗꯦꯟꯗꯔꯤ ꯂꯣꯔꯠꯀꯨꯝꯕ ꯑꯗꯨ
ꯍꯣꯏ
ꯐꯪꯅꯤꯗ ꯑꯩ ꯑꯦꯛꯁꯄ꯭ꯂꯦꯟ ꯇꯧꯕ ꯍꯩꯇ꯭ꯔꯦ
ꯑꯗꯨꯗꯣ ꯚꯦꯜ ꯑꯃꯨꯛ ꯂꯥꯛꯑꯦ ꯑꯗꯨꯒ ꯀꯩꯅꯣ ꯀꯩꯅꯣ ꯑꯃ ꯃꯦꯠꯆ ꯑꯃꯨꯛ ꯂꯥꯛꯑꯦ ꯑꯗꯨꯒ ꯐꯔꯁꯥ ꯑꯃꯨꯛ ꯂꯥꯛꯑꯦ ꯇꯧꯕꯗꯣ ꯑꯩꯗꯤ ꯐꯔꯁꯥ ꯈ ꯊꯥꯎ ꯍꯟꯇꯅꯤ ꯁꯥꯟꯕ ꯉꯝꯝꯕ
ꯎꯝ
ꯑꯗꯨꯗꯒꯤꯁꯨꯨꯍꯦꯟ ꯍꯦꯟꯕ ꯉꯝꯗꯦ ꯑꯗꯨꯝ ꯁꯤꯔ ꯂꯩ
ꯑꯗꯣ ꯃꯃꯤꯡ ꯈꯛꯇꯅꯤ ꯂꯩꯕ ꯅꯨꯡꯉꯥꯏꯇꯦꯀꯣ ꯄꯦꯔꯦꯟꯁ ꯑꯣꯏꯅꯁꯨ ꯁꯨꯅꯗꯦ ꯑꯗꯨꯗꯒꯤ ꯉꯁꯤ ꯀꯧꯕꯔꯤꯔꯣ ꯍꯥꯏꯅꯁꯨ ꯈꯪꯗꯦ ꯑꯩꯗꯤ ꯁꯨꯝꯅ ꯊꯨꯝ ꯁꯥꯟꯅꯑꯕꯅꯦ
ꯎꯝ꯫ ꯆꯥꯛ ꯌꯦꯟꯁꯥꯡꯗꯤ ꯂꯣꯏꯔꯕꯣ꯫
ꯂꯣꯏꯗ꯭꯭ꯔꯦꯗ ꯏꯅꯦ ꯊꯣꯡꯉꯦ꯫
ꯎꯝ
ꯑꯩꯅ ꯉꯥꯏꯔꯒ ꯣꯡ ꯆ ꯅꯣꯡ ꯆꯨꯕ ꯑꯗꯨꯒꯤ ꯕꯦꯜꯀꯣꯅꯤꯗ ꯐꯝꯃꯒ ꯐꯣꯟ ꯋꯥꯔꯤ ꯁꯥꯟꯅꯔ ꯂꯩꯔꯝꯅꯤꯗ ꯁꯦ
ꯅꯨꯡꯉꯥꯏꯕꯩꯇꯥꯥꯔꯗꯅꯤꯅꯦ
ꯐꯤꯁꯨ ꯀꯩ ꯇꯧꯔꯝꯃꯤꯅ ꯏꯁꯤꯡ ꯑꯃꯨꯛ ꯂꯣꯏꯔ ꯂꯩꯔꯝꯃꯦ ꯑꯗꯨꯒꯤ
ꯑꯣ ꯅꯨꯡꯉꯥꯏꯔꯝꯃꯨꯅꯦ ꯒ ꯅꯪꯒꯥ ꯑꯃ ꯀ ꯆ ꯍꯕꯒ
ꯑꯩꯌꯥ ꯀꯔꯤꯔꯤꯕꯨꯅꯣ ꯌꯨꯝ ꯌꯨꯝ ꯌꯨꯝꯅ ꯂꯣꯏ ꯊꯤꯡꯖꯤꯜꯂꯦ ꯌꯦꯡꯅꯤꯡꯉꯥꯏ ꯁꯨꯡꯛꯂꯩ ꯂꯩꯇꯦ
ꯑꯣ ꯚꯨꯒꯨꯝꯕ ꯂꯩꯔꯤꯁꯦ ꯅꯨꯡꯉꯥꯏꯒꯗꯕ ꯑ
ꯑꯣ ꯌꯨꯝꯗ ꯂꯣꯏ ꯊꯦꯡꯖꯤꯜꯂꯦ ꯌꯦꯡꯅꯤꯡꯉꯥꯏ ꯂꯩꯗ ꯌꯦꯡꯕ ꯍꯥꯏꯕꯕꯨ ꯃꯤ ꯍꯥꯏꯗꯤ ꯋꯤꯟꯗꯣꯗ ꯄꯤꯖꯟ ꯂꯩꯕꯗꯣ ꯑꯗꯨ ꯈꯛꯇ ꯌꯦꯡꯅꯤꯡꯉꯥꯏ ꯂꯩꯌꯦ
ꯍꯥꯍꯥ꯫
ꯑꯁꯤ ꯀꯩꯅꯣ ꯎꯆꯦꯛꯁꯤꯡꯁꯤꯅꯀꯣ ꯃꯤꯅ ꯀꯩꯀꯩ ꯊꯥꯕ꯫ ꯕꯦꯌꯔꯗꯤ ꯂꯥꯛꯑꯒ ꯃꯣꯏꯅ ꯑꯗꯨꯝ ꯆꯥꯊꯣꯛꯑꯦ ꯀꯔꯤꯅꯣ ꯈꯪꯗꯦ꯫
ꯑꯣ꯫
ꯁꯥ ꯃꯔꯣꯏꯒꯨꯝꯕ ꯀꯩꯀꯩ ꯌꯥꯝ ꯊꯥꯔꯝꯕꯅꯦ ꯑꯗꯨꯒ ꯃꯣꯏꯅ ꯂꯥꯛꯑꯒ ꯑꯗꯨꯝ ꯆꯥꯕꯤꯌꯦ꯫
ꯎꯝ ꯎꯆꯦꯛꯁꯨ ꯌꯥꯝꯔꯝꯃꯅꯦꯕ ꯃꯄꯥꯟꯅꯒꯗꯤꯀꯣ꯫
ꯍꯣꯏ ꯃꯊꯤ ꯌꯥꯝ ꯆꯤꯠꯀꯅꯤ ꯑꯗꯨꯒ ꯑꯃꯨꯛꯀ
ꯎꯝ ꯍꯣꯏ ꯁꯣꯝꯗꯗꯤ ꯑꯗꯨꯝ ꯀꯥꯕꯒꯒ ꯆꯥꯏꯅ ꯑꯣ ꯃꯄꯥꯟꯕꯤꯗꯁꯨ ꯇꯕ ꯌꯥꯗꯦ
ꯑꯗꯨꯅꯦ ꯆꯥꯅꯤꯡꯕꯅꯦ ꯃꯔꯛ ꯃꯔꯛꯇꯤ ꯑꯩꯈꯣꯏꯁꯨ
ꯆꯠꯊꯣꯛꯑ ꯀꯩꯅꯣ
ꯖꯨꯪꯒꯜꯗ ꯒꯨꯝꯕ ꯆꯠꯂ ꯆꯠꯄ ꯀꯥꯟꯗ꯫ ꯌꯥꯝ ꯆꯥꯅꯤꯡꯕꯅꯦ ꯀꯩ ꯁꯖꯤꯒꯨꯝꯕ ꯀꯩ ꯀꯩ ꯑꯗꯨꯝ ꯊꯦꯡꯅꯕꯅꯦ꯫
ꯍꯣꯏ ꯂꯩꯔꯝꯒꯅꯤ꯫
ꯆꯥꯅꯤꯡꯉꯅꯤꯍꯦ ꯃꯣꯏꯗꯤ ꯂꯝꯕꯤꯗ ꯑꯗꯨꯝ ꯐꯥꯎꯔꯒ ꯑꯗꯨꯝ ꯆꯠꯂ ꯂꯩꯉꯅꯤ꯫ ꯑꯩꯑꯦ ꯍꯥꯏꯔꯒ ꯅꯕꯦꯝꯕꯔ ꯅꯕꯦꯝꯕꯔ ꯗꯤꯁꯦꯝꯕꯔ ꯑꯗꯨꯋꯥꯏ ꯂꯥꯛꯑꯗꯤ